ꯍꯜꯂꯣ ꯕ꯭ꯔꯗꯔ ꯍꯜꯂꯣ ꯍꯜꯂꯣ ꯇꯥꯔꯕꯣ ꯇꯥꯔꯕꯣ
ꯍꯜꯂꯣ
ꯍꯜꯂꯣ ꯇꯥꯔꯥꯕꯣ ꯍꯜꯂꯣ ꯍꯜꯂꯣ ꯍꯜꯂꯣ
ꯎꯝ ꯇꯥꯔꯦ ꯇꯥꯔꯦ ꯍꯧꯖꯤꯛ ꯇꯥꯗ꯭ꯔꯥ
ꯇꯥꯔꯦ ꯇꯥꯔꯦ
ꯍꯣ ꯉꯥꯁꯥꯏꯗꯣ ꯇꯥꯗꯕꯀꯣ
ꯑꯣ ꯑꯣ ꯑꯗꯣ ꯕꯗꯔꯗ ꯉꯥꯡꯕꯗꯤ ꯂꯣꯏ ꯇꯥꯏꯌꯦ
ꯑꯦ ꯅꯪꯒꯤ ꯚꯣꯏꯁꯇꯣ ꯇꯥꯗꯕꯀꯣ
ꯑꯣ
ꯅ ꯋꯥꯁꯦ ꯍꯟꯗꯛ ꯅꯨꯡꯉꯥꯏꯗꯦꯅꯦ
ꯑꯧ ꯍꯟꯗꯛꯁꯤ ꯈꯔ ꯅꯨꯡꯉꯥꯏꯇꯦ ꯄꯣꯕ ꯅꯦꯠꯋꯥꯛꯁꯦꯝ ꯇꯧꯋꯦ ꯅꯦꯠꯋꯥꯛꯁꯦ ꯋꯥꯔꯜ ꯀꯞ ꯌꯦꯡꯕꯗꯁꯨꯀꯣ
ꯎꯝ
ꯝ ꯀꯩꯅꯣ ꯇꯧꯋꯤ ꯍꯦꯛꯇ ꯆꯠꯄ ꯈꯣꯠꯄ ꯑꯗꯨꯝ ꯑꯩꯗꯤ ꯇꯧꯏꯤ
ꯕꯤ ꯌꯥꯝꯃꯟ ꯃꯒꯦꯔꯥ ꯌꯨꯖꯔꯁꯦ
ꯎꯝ
ꯋꯦꯗꯔ ꯐꯠꯇꯕ ꯀ ꯀꯅꯥ ꯃꯟꯗꯤ ꯂꯩꯔ ꯑꯃꯅꯤꯅꯤ
ꯍꯣꯏ
ꯀꯩꯗꯧꯔꯤ ꯁꯣꯝꯗꯦ
ꯀꯩꯁꯨ ꯇꯧꯗꯦꯗ ꯕꯗ ꯁꯨꯝ ꯂꯩꯔꯝꯃꯦ ꯍꯥꯏꯇꯥꯔꯦ ꯇꯨꯝꯃꯨꯕ
ꯑꯣ
ꯑꯁꯨꯝ ꯍꯧꯒꯠꯂꯒ ꯂꯩꯔꯔꯕꯃꯤ ꯌꯥꯗꯦ
ꯎꯝ ꯑꯩꯩꯁ ꯆ ꯃꯅꯦ
ꯑꯥ
ꯉ ꯁꯤꯕ꯭ꯔꯝꯃꯦ ꯑꯃꯒ ꯍꯕ ꯈ꯭ꯔꯕ ꯑꯃ
ꯍꯣꯏ
ꯁꯣꯝꯗꯤ ꯀꯔꯤ ꯀꯔꯤ ꯍꯣꯠꯅꯔꯤꯒꯦ
ꯁꯨꯝ ꯗꯥꯏꯔꯤ ꯑꯣꯖꯥ ꯑꯣꯖꯥ ꯃꯆꯥ ꯑꯃ ꯁꯨꯝ ꯑꯣꯏ
ꯄꯤꯆꯤꯡꯒ ꯂꯥꯟ ꯂꯩꯦ
ꯇꯤ ꯇꯤꯛ ꯑꯧ ꯇꯤꯆꯤꯡꯒꯤ ꯂꯥꯏꯟꯗꯤ ꯈꯔ ꯂꯩ
ꯋꯥꯗ꯭ꯔꯣ ꯇ ꯆ
ꯁꯨꯝ ꯑꯦꯛꯁꯄꯔꯤꯌꯦꯟꯁꯅꯤꯗ ꯕꯗ ꯑꯩꯁꯦ ꯁꯤꯅ ꯍꯦꯛꯇ ꯁꯤꯒꯤ ꯄ꯭ꯔꯣꯐꯦꯁꯟꯁꯤꯅ ꯂꯥꯁ ꯑꯣꯏꯕ ꯅꯠꯇꯦ ꯑꯇꯣꯞꯄ ꯁꯨꯇ꯭ꯔꯥꯒꯤ ꯃꯌꯥꯝ ꯇꯧꯋꯤꯅ
ꯍ
ꯑꯗꯣ ꯁꯨꯝ ꯑꯦꯛꯁꯄꯔꯤꯌꯦꯟꯁ ꯑꯣꯏꯅꯕꯅꯨꯝ ꯇꯧꯕꯅꯤꯗ
ꯔ ꯔ ꯑꯅꯦ ꯇꯤꯆꯤꯡꯒꯤꯗꯤ
ꯑꯧ ꯋꯥꯏꯗ
ꯅꯨꯃꯤꯠ ꯆꯨꯞꯄ ꯂꯥꯛꯑꯣ ꯂꯥꯑꯣ ꯂꯥꯛꯑꯣ ꯀꯞꯄꯂꯒ ꯑꯗꯨꯃꯥꯏ ꯂꯩꯕꯗꯣ
ꯑ ꯃꯥꯅꯦ
ꯅꯣꯏꯁꯨꯣ ꯌꯥꯗꯕꯅꯤꯅꯦ ꯃꯣꯏꯗ
ꯑꯣ
ꯍꯛꯆꯥꯡ ꯌꯥꯝ ꯁꯣꯛꯄꯅꯦꯕ ꯑꯩꯒꯤ ꯁꯤꯁꯇꯔ ꯑꯃꯁꯨ ꯄ꯭ꯔꯥꯏꯃꯔꯤ ꯇꯤꯆꯔ ꯑꯣꯏꯔꯕꯣ
ꯎꯝ
ꯄ꯭ꯔꯥꯏ ꯍꯥꯏ ꯁ꯭ꯀꯨꯜꯗꯔꯣ ꯄ꯭ꯔꯥꯏ ꯃꯔꯤꯗꯗꯤꯔꯣ
ꯀꯂꯣꯅꯦ ꯁꯦꯅꯤꯌꯔ ꯁꯦꯀꯦꯟꯗꯔꯤꯅꯦ
ꯁꯤꯅꯤꯌꯔ ꯁꯦꯀꯦꯟꯗꯔꯤꯗꯣ
ꯂꯕꯦꯟꯋꯁ
ꯑ ꯑꯗꯨꯔ ꯂꯦꯛꯆꯔꯔ ꯀꯣ
ꯑꯥ ꯑꯗꯨꯒꯨꯝꯕ ꯍꯥꯏꯇꯥꯔꯦ ꯑꯥꯆ
ꯀꯔꯤꯂꯥꯅ ꯇ ꯑꯔꯠꯁ ꯔꯣ ꯁꯥꯏꯟꯁ ꯔ
ꯑꯥ ꯀꯃꯔꯁꯅꯦ ꯄꯕꯖꯥ
ꯑꯁ ꯀꯃꯔꯁ ꯔꯣ
ꯑ ꯀꯃꯁꯅꯦ
ꯃꯤꯅ ꯄꯥꯛ ꯇꯝꯒꯗꯕ ꯁꯕꯖꯦꯛꯅꯤꯅꯦ ꯑꯗꯨꯏꯗꯤ ꯀꯃꯔꯁꯁꯦ
ꯑ ꯃꯤꯅ ꯃꯤꯅ ꯄꯥꯛ ꯇꯝꯅꯗꯧ
ꯎꯝ ꯃꯅꯤꯄꯨꯔꯗ ꯑꯃꯨꯛ ꯀꯃꯟ ꯑꯣꯏꯗꯣꯏꯕ
ꯎꯝ ꯕꯔꯗꯔꯗꯤ ꯀꯩ ꯀꯩ ꯍꯣꯠꯅꯔꯤꯒꯦ ꯀꯃꯥꯏꯅ ꯇꯧꯔꯤꯒꯦ
ꯑ ꯈꯣꯡꯁꯦ ꯂꯥꯏꯔꯤꯛ ꯇꯝ ꯍꯥꯏꯕꯗꯤ ꯂꯣꯏꯈ꯭ꯔꯦꯒꯦꯖꯨꯌꯦꯁꯟ ꯐꯥꯎꯕ ꯀꯛꯇꯦ ꯀꯨꯏꯔꯦ ꯒꯣꯏꯁꯟ ꯂꯩꯔꯣ ꯊꯕꯛꯅ ꯁꯨꯝ ꯊꯤꯔ ꯑꯗꯨꯃꯥꯏꯅ ꯍꯥꯏ ꯍꯥꯏꯕ ꯇꯥꯔꯦ ꯁꯣꯡꯉꯕ ꯌꯥꯕ ꯀ꯭ꯔꯤ ꯈꯔꯥꯕꯣ ꯒꯃꯦꯟꯒꯤ ꯁꯥꯔꯚꯤꯁꯁꯨ
ꯍꯣꯏ
ꯁꯨꯝꯊꯤꯔ ꯐꯪꯕ ꯌꯥꯗꯅꯦ ꯒꯣꯔꯃꯦꯟ ꯁꯔꯚꯤꯁꯁꯁꯦ ꯄꯩꯁꯥ ꯂꯩꯇ꯭ꯔꯗꯤ ꯀꯅꯦꯛꯁꯟꯒ
ꯌꯥꯗꯧꯅꯤ ꯇꯔꯦ ꯁꯔꯁ
ꯒ꯭ꯔꯦꯠ ꯗꯤꯒꯤ ꯄꯣꯁ ꯐꯥꯎ ꯂꯥꯛ ꯇꯔꯥ ꯇꯔꯥ ꯃꯉꯥꯃꯨꯛ ꯑꯗꯨꯃꯥꯏꯅ ꯍꯥꯏꯔꯒꯦ ꯑꯗꯣ
ꯎꯝ
ꯒ꯭ꯔꯦꯠ ꯗꯤꯒꯤ ꯄꯣꯁꯇꯨ ꯃꯛꯇ ꯂꯥꯛ ꯇꯔꯥ ꯇꯔꯥꯃꯉꯥ ꯄꯤ ꯑꯗꯨꯒꯒ ꯆꯥꯡ ꯁꯨꯔꯨꯛꯇꯤ ꯂꯥꯛ ꯇꯔꯥꯕ ꯇꯔꯥꯃꯉꯥ ꯂꯩꯔ ꯑꯗꯨ ꯀꯩꯅꯣꯝꯃ ꯁꯨꯕ ꯉꯕ ꯌꯥꯔꯦꯅ ꯀꯩꯅꯣꯝꯃ ꯕꯤꯖꯤꯅꯦꯁ ꯀ ꯀ ꯑꯗꯨꯃꯥꯏꯅ ꯇꯧꯕ ꯉꯕ ꯌꯥꯔꯦ
ꯎꯝ
ꯃꯤꯒꯤ ꯃꯈꯥꯗ ꯂꯩꯔꯒ ꯁꯨꯕꯅꯕꯒꯤ ꯁꯔꯨꯛꯇꯤ ꯒ꯭ꯔꯔꯤꯦꯟ ꯇꯤꯒꯤ ꯊꯕꯛꯇꯤ ꯑꯟꯑꯦꯝꯄ꯭ꯂꯣꯏꯃꯦꯟꯁꯦ ꯌꯥꯝꯃꯟꯗ꯭ꯔꯥ ꯃꯅꯤꯄꯨꯔꯁꯦ ꯌꯥꯗ꯭ꯔꯦꯗ
ꯎꯝ ꯍꯣꯏ ꯆꯨꯝꯃꯦ ꯃꯥꯅꯤ꯫
ꯃꯄꯥꯟꯗ ꯉꯥꯏꯍꯥꯛꯇ ꯂꯨꯁꯦ ꯍꯥꯏ ꯃꯔꯒꯁ ꯑꯃꯧ ꯈꯟꯍꯟꯗꯕꯁꯨ ꯌꯥꯔꯦꯗꯥ ꯑꯃꯣ ꯑꯩꯈꯣꯏ ꯏꯁꯇꯦꯠꯀꯤꯁꯨ
ꯨꯝꯃꯤ ꯃꯥꯜꯂꯤ ꯑꯩꯈꯣꯏ ꯁꯇꯤꯠꯇꯤꯁꯨ ꯈꯟꯗꯕ ꯌꯥꯗꯦ꯫
ꯃꯌꯥꯏ ꯑꯗꯨꯝ ꯑꯗꯨꯃꯥꯏꯅ ꯂꯩꯈ꯭ꯔꯦꯕꯈꯣ ꯑꯩꯁꯦ ꯆꯠꯅꯤꯡꯁꯨ ꯆꯠꯂ ꯈꯠꯁꯨ ꯌꯥꯗꯕꯀꯣ ꯑꯃꯨꯛ
ꯁꯨꯇꯤꯔꯣ ꯉꯁꯤꯗꯤ ꯆꯠꯇ꯭ꯔꯕꯣ ꯉꯁꯤꯗꯤ꯫
ꯁꯨꯇꯤꯁꯦ ꯁꯨꯇꯤꯗꯤ ꯑꯣꯏ
ꯑ ꯆꯠꯇꯗꯤ꯫ ꯁꯇꯦꯅꯤꯒꯤ ꯅꯠꯇ꯭ꯔꯣ ꯁ꯭ꯀꯨꯜ ꯀꯣꯂꯦꯖꯦꯁ ꯍꯣꯏ
ꯑꯩꯈꯣꯏ ꯁꯝꯃꯔ ꯚꯦꯀꯦꯁꯟꯁꯦ ꯊꯥꯕ
ꯑꯣ ꯑꯣ
ꯑꯗꯨꯅꯅꯤ ꯇꯕꯔꯦ
ꯑꯅꯝꯕ ꯚꯦꯀꯦꯁꯟꯗꯤ ꯂꯣꯏꯅꯈ꯭ꯔꯦ ꯁꯤꯂꯣꯡꯗꯤ꯫
ꯑꯧ ꯑꯩꯈꯣꯏ ꯄ꯭ꯔꯥꯏꯚꯦꯠ ꯄ꯭ꯔꯥꯏꯚꯦꯠ ꯁ꯭ꯀꯨꯜꯒꯤꯗꯤ ꯈꯔ ꯊꯦꯡꯕꯁꯨ ꯌꯥꯎꯋꯤ꯫
ꯚꯦꯀꯦꯁꯟꯁꯦ ꯈꯤꯇꯪ ꯀꯨꯏꯕꯣꯏ ꯅ ꯑꯗꯨꯃꯥꯏꯅ ꯊꯥꯔꯛꯄꯗꯤ ꯐꯥꯗꯣꯏꯅꯦꯗ ꯋꯦꯗꯔꯁꯦ꯫
ꯑꯥꯎ ꯃꯥꯅꯦ ꯎꯝ
ꯑꯩꯈꯣꯏꯒꯤ ꯃꯇꯝ ꯑꯗꯨꯗꯤ ꯁ꯭ꯀꯨꯜꯂꯤꯡꯒꯤ ꯃꯇꯝꯗꯨꯗꯤ ꯑꯩꯣꯏ ꯀꯣꯏꯅ ꯑꯗꯨꯃꯥꯏꯅ ꯄꯤꯌꯦꯕ꯫
ꯍꯣꯏ
ꯊꯥꯔꯇꯤ ꯗꯦꯖꯀ ꯃꯈꯥ ꯑꯃꯒꯨꯝꯕ ꯑꯗꯨꯃꯥꯏꯅ ꯄꯤꯔꯤꯕ
ꯑꯥ
ꯃꯥꯏꯗꯤ ꯑꯣꯏ ꯑꯗꯨ ꯑꯗꯨꯗꯤ ꯊꯕꯛ ꯀꯔꯤ ꯀꯔꯥꯁꯨ ꯑꯗꯨꯃꯥꯏꯅ ꯄꯥꯝꯕꯁꯨ ꯌꯥꯔꯦꯗ ꯄꯦꯔꯦꯟꯁꯁꯤꯡꯒꯤꯀꯣ ꯂꯧ ꯁꯨꯕ ꯀꯔꯤꯦ ꯈꯔꯥ ꯌꯣ ꯊꯕꯛ ꯀꯔꯤꯒ꯭ꯔꯁꯨꯣ
ꯎꯝ ꯍꯣꯏ
ꯑꯇꯣꯞꯄ ꯏꯁꯇꯦꯠꯁꯤꯡꯗꯨꯗ ꯌꯥꯝ ꯁꯥꯠꯍꯟꯅꯤꯡꯅ ꯑꯗꯨꯇꯤꯥꯡ ꯐꯕꯅꯤ꯫
ꯑꯦꯛꯖꯥ ꯀ꯭ꯔꯤꯛ ꯋꯥꯥꯗꯩ ꯊꯥꯗꯔꯣ ꯕꯦꯡꯀꯤꯡꯅꯤ ꯅꯣꯏꯗꯤ ꯀꯃꯔꯁꯅꯦꯅ
ꯍꯥꯏ ꯇꯣ ꯑꯧ ꯇ꯭ꯔꯥꯏ ꯈꯔ ꯇꯧꯁꯤꯔꯥꯅ ꯇꯧꯔꯤ꯫
ꯍꯜꯂꯣ
ꯍꯜꯂꯣ ꯭ꯔꯗꯔ ꯇꯥꯏ ꯇꯥꯏ
ꯅꯈꯣꯟ ꯇꯥꯗꯤꯒꯣ ꯐꯣꯟꯗꯩ ꯊꯝꯃꯅꯨꯀꯣ
ꯇꯥꯏꯌꯦ ꯇꯥꯏꯌꯦ꯫ ꯍꯜꯂꯣ
ꯍꯜꯂꯣ
ꯍꯜꯂꯣ ꯍꯜꯂꯣ ꯍꯜꯂꯣ
ꯈꯨꯟꯗꯗ꯭ꯔꯦ꯫ ꯐꯣꯟꯗꯒꯤ ꯏꯃꯥ ꯊꯝꯂꯣꯏꯁꯤꯀꯣ ꯃꯊꯟꯇ ꯑꯗꯨꯃꯥꯏꯅ ꯇꯁꯤꯅ ꯈꯣꯟꯗꯥꯥꯗꯕ ꯑꯃꯨꯛ ꯑꯩꯅ ꯍꯥꯏꯕꯗꯤ ꯇꯥꯔꯝꯕ ꯌꯥꯏ
ꯍꯜꯂꯣ ꯍꯜꯂꯣ ꯍꯜꯂꯣ
ꯔ ꯌꯥꯗꯪꯒꯔꯣꯟꯁꯤ ꯇꯥꯗ
ꯍꯜꯂꯣ
ꯍꯥꯂꯣ ꯍꯥꯂꯣ ꯍꯥꯂꯣ
ꯍꯜꯂꯣ ꯍꯜꯂꯣ
ꯍꯜꯂꯣ ꯍꯜꯂꯣ
ꯍꯜꯂꯣ ꯍꯜꯂꯣ
ꯑꯣ ꯎꯝ ꯇꯥꯔꯦ ꯑꯃꯨꯛꯀ ꯑꯩꯒꯤ ꯈꯣꯟ ꯇꯥꯗꯕ꯭ꯔ ꯉꯁꯥ
ꯍꯜꯂꯣ ꯕ꯭ꯔꯗꯔ
ꯍꯣꯏ ꯇꯥꯏ ꯇꯥꯗ꯭ꯔꯣ ꯍꯜꯂꯣ ꯈꯣꯟ ꯇꯥꯏ ꯑꯃꯨꯛꯀ
ꯍꯂꯣ
ꯍꯜꯂꯣ ꯍꯣꯏ ꯇꯥꯏ ꯕꯣꯟꯗꯤ ꯇꯥꯏ ꯑꯩ ꯑꯩ ꯈꯣꯟ ꯇꯥꯗꯕ꯭ꯔꯣ ꯍꯜꯂꯣ